ꯑꯥ ꯃꯨꯞ ꯇꯥꯕꯤꯔꯕ꯭ꯔꯣ
ꯇꯥꯏ ꯇꯥꯏꯌꯦ ꯃꯔꯨꯞ ꯏꯈꯪ ꯈꯪꯍꯧꯗꯅ ꯃꯔꯨꯞꯅ ꯐꯣꯟ ꯇꯧꯕꯤꯔꯛꯄ ꯀꯔꯤ ꯇꯥꯟꯅꯁꯤ ꯀꯔꯤ ꯈꯟꯅꯁꯤ ꯍꯥꯏꯕꯅꯣ ꯃꯔꯨꯞ
ꯋꯥꯔꯤ ꯋꯥꯇꯥꯏ ꯇꯧꯗꯕ ꯀꯨꯏꯔꯦ ꯑꯗꯨꯝ ꯇꯧꯖꯔ ꯀꯨꯏ ꯃꯔꯨꯞ ꯄꯨ ꯁꯤ ꯅꯨꯡꯗꯥꯡꯒꯤ ꯀꯔꯤ ꯀꯔꯤ ꯃꯊꯦꯜ ꯂꯧꯈꯠꯄꯤꯔꯛꯀꯦ
ꯃꯔꯨꯞ ꯑꯁꯤꯁꯤꯁꯦ ꯊꯣꯏꯗꯣꯛꯄ ꯑꯍꯥꯎꯕꯗꯤ ꯆꯥꯖꯗ꯭ꯔꯦ ꯑꯗꯨꯕꯨ ꯏꯆꯝ ꯆꯝꯅ ꯑꯗꯨꯝ ꯆꯥꯕꯁꯨ ꯌꯥꯕ ꯍꯛꯆꯥꯡꯁꯨ ꯅꯨꯡꯉꯥꯏꯕ ꯀꯥꯡꯁꯣꯏ ꯑꯣꯏꯅ ꯇꯧꯖꯔꯦ ꯃꯔꯨꯞ ꯃꯔꯨꯞ ꯑꯩꯈꯣꯏꯒꯤꯗꯤ ꯀꯔꯤ ꯀꯔꯤ ꯃꯊꯦꯜ ꯇꯧꯕꯤꯕꯒꯦ ꯃꯔꯨꯞ
ꯑꯗꯣ ꯑꯩꯈꯣꯏꯒꯤꯗꯤ ꯉꯁꯤꯗꯤ ꯄꯥꯛꯅꯝ ꯑꯃꯒ ꯀꯥꯡꯍꯧ ꯑꯃꯒ ꯍꯋꯥꯏ ꯆꯪ ꯊꯣꯡꯉꯒ ꯇꯧꯏꯤ ꯑꯗꯣ ꯃꯔꯛꯇ ꯑꯩꯅ ꯁꯨꯝ ꯋꯥꯔꯤ ꯋꯥꯇꯥꯏ ꯀꯔꯤꯒꯨꯝꯕ ꯃꯇꯥꯡ ꯑꯇ ꯋꯥꯔꯤ ꯋꯥꯋꯇꯥꯏ ꯇꯧꯁꯤꯅ ꯇꯧꯕꯅꯦ ꯃꯇꯥꯡꯁꯤ ꯑꯩꯈꯣꯏꯒꯤ ꯍꯧꯖꯤꯛ ꯀꯟꯅ ꯑ ꯆꯠꯅꯔꯤꯕ ꯑꯩꯈꯣꯏꯒꯤ ꯅꯍꯥꯁꯤꯡ ꯑꯁꯤꯅ ꯑꯩꯈꯣꯏꯒꯤ ꯑꯅꯧꯕ ꯆꯠꯅꯕꯤ ꯀꯌꯥ ꯑꯁꯤꯗ ꯐꯤꯖꯣꯜꯒꯤ ꯑꯗꯩ ꯀꯨꯝꯍꯩ ꯍꯔꯥꯎꯒꯤ ꯁꯨꯃꯥꯏꯅ ꯇꯧꯔꯒ ꯃꯍꯩ ꯃꯁꯤꯡꯗ ꯄꯨꯛꯅꯤꯡ ꯆꯪꯉꯛꯇꯕ ꯑꯃꯗꯤ ꯇꯨꯡꯒꯤ ꯋꯥꯈꯜꯗ ꯀꯌꯥ ꯊꯧꯋꯥ ꯁꯥꯗꯕ ꯏꯃꯨꯡ ꯃꯅꯨꯡꯅ ꯏꯃꯨꯡ ꯃꯅꯨꯡꯒꯤ ꯃꯃꯥ ꯃꯄꯥ ꯑꯣꯏꯕꯁꯤꯡꯅ ꯃꯈꯣꯏꯒꯤꯗꯃꯛ ꯈꯟꯕꯤꯕ ꯀꯌꯥ ꯑꯁꯤ ꯊꯋꯥ ꯁꯥꯗꯕꯒꯤ ꯃꯇꯧ ꯂꯥꯛꯂꯤꯕꯁꯤ ꯀꯔꯤ ꯀꯔꯤ ꯃꯇꯥꯡꯗꯒꯤꯅꯣ ꯑꯃꯁꯨꯡ ꯀꯃꯥꯏ ꯀꯃꯥꯏ ꯇꯧꯔꯒꯗꯤ ꯉꯥꯛꯊꯣꯛꯄ ꯌꯥꯒꯦꯅ ꯁꯨꯝ ꯃꯔꯨꯞꯀ ꯁꯨꯝ ꯋꯥꯔꯤ ꯋꯥꯇꯥꯏ ꯇꯧꯁꯦꯅ ꯇꯧꯔꯛꯄꯅꯤ ꯃꯔꯨꯞꯄꯨꯁꯤ ꯁꯥꯟꯅꯕ ꯌꯥꯒꯗ꯭ꯔꯣ
ꯌꯥꯅꯤ ꯃꯔꯨꯞ ꯃꯔꯨꯞꯅ ꯍꯧꯗꯣꯛꯄꯤꯔꯛꯂꯤꯕ ꯃꯇꯥꯡ ꯑꯁꯤ ꯄꯨꯟꯁꯤꯗ ꯀꯥꯟꯊꯣꯛꯇꯨꯅ ꯆꯠꯄ ꯌꯥꯔꯔꯣꯏꯗꯕ ꯃꯇꯥꯡ ꯑꯃꯅꯤ ꯈꯪꯖꯟꯕꯕꯁꯤ ꯌꯥꯝꯅ ꯀꯥꯟꯅꯒꯗꯕ ꯍꯤꯔꯝ ꯑꯃꯈꯛꯅꯤ ꯈꯅ ꯈꯟꯖꯩ ꯑ ꯃꯔꯨꯞꯅ ꯁꯥꯟꯅꯕꯤꯅꯤꯡꯉꯤꯕ ꯋꯥꯔꯤ ꯑꯗꯨ ꯑꯗꯨꯝ ꯃꯔꯨꯞꯅ ꯍꯧꯗꯣꯛꯄꯤꯔꯛꯑꯣ ꯑꯩꯁꯨ ꯑꯈꯪꯕ ꯑꯗꯨꯝ ꯃꯇꯦꯡ ꯄꯥꯡꯖꯔꯛꯀꯦ
ꯌꯥꯝ ꯅꯨꯡꯉꯥꯏꯖꯩ ꯃꯔꯝ ꯑꯗꯨꯃꯥꯏꯅ ꯍꯔꯥꯎ ꯍꯔꯥꯎꯅ ꯋꯥꯔꯤ ꯁꯥꯕ ꯌꯥꯔꯛꯀꯅꯤ ꯁꯤ ꯑꯩ ꯀꯌꯥ ꯈꯟꯖꯔꯨꯗꯕꯅꯤ ꯊꯕꯛ ꯆꯤꯟꯅꯕ ꯃꯇꯝꯁꯤꯗ ꯑꯗꯨꯕꯨ ꯐꯔꯦ ꯃꯔꯨꯞꯅ ꯃꯇꯝ ꯉꯥꯏꯍꯥꯛ ꯀꯥꯏꯊꯣꯛꯄꯁꯤꯗ ꯑꯩ ꯋꯥꯔꯤꯁꯤ ꯍꯧꯖꯔꯛꯀꯦ ꯑꯩꯈꯣꯏꯅ ꯍꯧꯖꯤꯛ ꯊꯦꯡꯅꯔꯤꯁꯤ ꯑꯩꯈꯣꯏꯒꯤ ꯂꯩꯀꯥꯏꯗꯁꯨ ꯉꯥꯏ ꯏꯃꯨꯡ ꯃꯅꯨꯡꯗꯁꯨ ꯉꯥꯏ ꯑꯃꯗꯤ ꯁꯥꯒꯦꯟ ꯅꯥꯇꯩꯒꯤ ꯑꯗꯒꯤ ꯀꯌꯥ ꯑꯃ ꯎꯔꯦ ꯃꯗꯨꯗꯤ ꯏꯟꯈꯠꯂꯛꯏꯕ ꯅꯍꯥꯁꯤꯡ ꯍꯥꯏꯗꯤ ꯑꯉꯥꯡꯁꯤꯡꯁꯤ ꯃꯁꯥꯒ ꯆꯥꯟꯅꯗꯕ ꯋꯥꯈꯜ ꯀꯌꯥ ꯑꯃ ꯈꯜꯂꯤ ꯇꯁꯦꯡꯅ ꯃꯁꯤꯅ ꯃꯈꯣꯏꯅ ꯈꯜꯂꯤꯕ ꯋꯥꯈꯜꯁꯤꯡ ꯑꯁꯤ ꯑꯐꯕ ꯃꯍꯩꯒꯤ ꯅꯠꯇ꯭ꯔꯒ ꯄꯨꯟꯁꯤꯒꯤ ꯑꯣꯏꯕ ꯑꯐꯕ ꯇꯨꯡꯒꯤ ꯑꯣꯏꯕ ꯄꯣꯔꯝꯗ ꯈꯟꯕ꯭ꯔꯥ ꯍꯥꯏꯕꯗꯨꯃꯤ ꯈꯟꯗ꯭ꯔꯦ ꯃꯇꯝ ꯑꯃꯗ ꯑꯩꯈꯣꯏꯅ ꯑꯉꯥꯡ ꯑꯣꯏꯔꯤꯉꯩꯗꯗꯤ ꯑꯗꯨꯛꯀꯤ ꯃꯇꯤꯛ ꯄꯪꯅ ꯌꯥꯝ ꯆꯝꯅ ꯂꯩꯖꯔꯝꯃꯤ ꯑꯗꯨꯕꯨ ꯍꯧꯖꯤꯛꯀꯥꯟꯒꯤꯗꯤ ꯆꯍꯤ ꯃꯥꯄꯜ ꯇꯔꯥ ꯌꯧꯔꯛꯄ ꯃꯇꯝꯗꯗꯤ ꯃꯈꯣꯏꯅ ꯈꯪꯂꯤꯕꯁꯤ ꯃꯇꯝ ꯑꯃꯒꯤ ꯆꯍꯤ ꯀꯨꯟꯊ꯭ꯔꯥꯅ ꯈꯪꯒꯗꯕ ꯋꯥꯈꯜꯒꯤ ꯃꯑꯣꯡꯗ ꯃꯈꯣꯏꯅ ꯇꯧꯋꯤ ꯃꯁꯤꯒꯤ ꯃꯇꯥꯡꯗꯅꯤ ꯑꯩꯅ ꯃꯔꯨꯞꯇ ꯍꯥꯏꯖꯅꯤꯡꯉꯤꯁꯦ ꯍꯥꯏꯕꯗꯤ ꯃꯁꯤꯒꯤ ꯈꯣꯡꯊꯥꯡ ꯑꯍꯥꯟꯕꯁꯤ ꯀꯔꯤꯗꯒꯤ ꯁꯣꯏꯈ꯭ꯔꯕꯖꯥꯠꯅꯣ ꯃꯃꯥ ꯃꯄꯥꯗꯒꯤ ꯁꯣꯏꯔꯤꯕ꯭ꯔꯥ ꯆꯠꯅꯕꯤ ꯌꯥꯎꯔꯨꯕ ꯄꯥꯏꯔꯤꯕ ꯃꯣꯕꯥꯏꯜ ꯐꯣꯟꯗꯒꯤ ꯁꯣꯏꯔꯤꯕ꯭ꯔꯥ ꯅꯠꯇ꯭ꯔꯒ ꯇꯤꯟꯅꯔꯤꯕ ꯃꯃꯅꯕꯁꯤꯡꯗꯨꯗꯒꯤ ꯁꯣꯏꯔꯛꯏꯕ꯭ꯔꯥ ꯁꯤꯒꯤ ꯃꯇꯥꯡꯗ ꯃꯔꯨꯞꯅ ꯈꯪꯕ ꯂꯩꯔꯒꯗꯤ ꯍꯥꯏꯗꯤ ꯁꯣꯏꯏꯔꯤꯕ ꯈꯣꯡꯊꯥꯡꯁꯤꯡ ꯑꯁꯤ ꯀꯔꯤꯅ ꯍꯧꯕꯖꯥꯅꯣ ꯥꯟꯅꯕꯝ ꯍꯥꯏꯐꯦꯠ ꯊꯝꯕꯤꯌꯨꯅꯦ
ꯃꯔꯨꯞ ꯁꯤꯒꯤ ꯃꯇꯥꯡꯗ ꯑꯩꯅ ꯑꯩꯒꯤ ꯋꯥꯈꯜꯂꯣꯟ ꯈꯤꯇꯪ ꯊꯝꯖꯒꯦ ꯃꯔꯨꯞꯁꯤꯅ ꯆꯨꯝꯃꯤ ꯁꯤꯅ ꯑꯣꯏꯔꯝꯒꯅꯤ ꯍꯥꯏꯕꯗꯨ ꯅꯆꯗꯦ ꯑꯗꯨꯕꯨ ꯑꯩꯅ ꯈꯟꯖꯕ ꯁꯤꯅ ꯑꯣꯏꯔꯛꯄ ꯌꯥꯏ ꯁꯤꯅ ꯑꯣꯏꯍꯜꯂꯝꯕ ꯌꯥꯏ ꯍꯥꯏꯕꯗꯨ ꯈꯤꯇꯪ ꯊꯝꯖꯒꯦ ꯃꯔꯨꯞ ꯃꯔꯨꯞ ꯃꯁꯤ ꯑꯩꯈꯣꯏꯅ ꯍꯤꯔꯝ ꯑꯃꯈꯛꯇꯗ ꯌꯦꯡꯕꯗꯤ ꯌꯥꯔꯣꯏ ꯍꯥꯏꯗꯤ ꯃꯁꯤꯒꯤ ꯑꯑꯣꯟꯕꯁꯤ ꯂꯥꯛꯄ ꯃꯇꯝꯗ ꯃꯈꯜ ꯃꯈꯜ ꯀꯌꯥꯒꯤ ꯃꯈꯜ ꯃꯈꯥ ꯀꯌꯥꯗꯤ ꯈꯨꯠ ꯌꯥꯎꯋꯏ ꯍꯥꯏꯖꯅꯤꯡꯉꯤ ꯂꯩꯔꯤꯕ ꯑꯩꯈꯣꯏꯅ ꯂꯩꯃꯤꯟꯅꯔꯤꯕ ꯏꯃꯨꯡ ꯃꯅꯨꯡ ꯗꯒꯤ ꯑꯉꯥꯡ ꯑꯗꯨꯒꯤ ꯃꯃꯥ ꯃꯄꯥꯒꯤꯁꯨ ꯈꯨꯠ ꯌꯥꯝꯅ ꯆꯥꯎꯅ ꯌꯥꯎꯋꯤ ꯃꯃꯥ ꯃꯄꯥꯅ ꯁꯦꯟꯅꯕꯤꯕꯒꯤ ꯃꯇꯨꯡ ꯏ ꯃꯇꯨꯡꯏꯟꯅ ꯃꯃꯥ ꯃꯄꯥꯅ ꯑꯉꯥꯡꯗꯨꯕꯨ ꯂꯣꯏꯅꯕꯤꯕꯒꯤ ꯃꯇꯨꯡ ꯏ ꯃꯇꯨꯡꯏꯟꯅ ꯑꯉꯥꯡꯗꯨꯅꯁꯨ ꯃꯃꯥ ꯃꯄꯥꯗꯨꯕꯨ ꯂꯣꯏꯅꯔꯛꯀꯅꯤ ꯍꯥꯏꯅ ꯊꯝꯖꯒꯦ ꯑꯗꯨꯒ ꯃꯔꯨꯞꯅ ꯊꯝꯕꯤꯈꯤꯕꯁꯤꯡ ꯑꯗꯨ ꯑꯣꯏꯍꯜꯂꯛꯄ ꯌꯥꯕꯒꯤ ꯃꯔꯝ ꯑꯁꯤ ꯊꯣꯛꯂꯛꯂꯤꯕ ꯃꯣꯕꯥꯏꯜ ꯐꯣꯟ ꯑꯗꯨꯗꯒꯤ ꯃꯃꯥ ꯃꯄꯥ ꯑꯣꯏꯕꯁꯤꯡꯅ ꯑꯉꯥꯡꯕꯨ ꯁꯦꯟꯅꯕꯤꯕꯒꯤ ꯃꯑꯣꯡ ꯍꯥꯟꯅꯒ ꯌꯦꯡꯅꯔꯨꯕ ꯃꯇꯝꯗ ꯍꯧꯖꯤꯛꯇꯤ ꯑꯗꯨꯛꯀꯤ ꯃꯇꯤꯛ ꯈꯦꯅꯔꯦ ꯍꯥꯏꯖꯅꯤꯡꯉꯤ ꯃꯔꯨꯞ ꯑꯗꯨꯒ ꯃꯁꯤ ꯑꯩꯈꯣꯏꯅ ꯁꯨꯝ ꯌꯦꯡꯕ ꯃꯇꯝꯗꯁꯨ ꯌꯥꯝꯅ ꯃꯥꯟꯅꯗꯕ ꯍꯥꯟꯅ ꯇꯧꯔꯝꯕ ꯆꯍꯤ ꯇꯔꯥ ꯇꯔꯥꯃꯥꯊꯣꯏꯒꯤ ꯈꯜꯂꯝꯕ ꯋꯥꯈꯜꯗꯨꯗ ꯍꯧꯖꯤꯛ ꯂꯩꯔꯤꯕ ꯆꯍꯤ ꯇꯔꯥ ꯇꯔꯥꯃꯥꯊꯣꯏꯒꯤ ꯋꯥꯈꯜꯁꯤꯒ ꯏꯃꯥꯟꯅꯔꯛꯄꯤ ꯉꯨ ꯉꯁꯤ ꯃꯔꯨꯞꯅꯁꯨ ꯍꯥꯏꯕꯤꯈꯤꯕ ꯃꯣꯕꯥꯏꯜ ꯐꯣꯟꯗꯒꯤꯁꯨ ꯆꯥꯎꯅ ꯑꯣꯏꯍꯜꯂꯛꯄ ꯌꯥꯕꯒꯤ ꯈꯨꯗꯣꯡꯆꯥꯕ ꯑꯗꯨ ꯂꯩ ꯍꯥꯏꯗꯨꯅ ꯊꯝꯖꯅꯤꯡꯉꯦ
ꯌꯥꯝ ꯆꯨꯝꯃꯤ ꯑꯩꯅꯁꯨ ꯃꯈꯥ ꯇꯥꯅꯤꯡꯉꯁꯤ ꯃꯃꯥꯄꯥꯣꯏꯕꯁꯤꯡꯁꯤꯒꯤ ꯃꯔꯥ ꯇꯤ ꯂꯣꯏ ꯏꯟꯖꯟ ꯗꯤ ꯌꯥꯔꯣꯏ ꯀꯔꯤꯌꯥꯒꯨꯝꯕ ꯑꯃꯒꯤ ꯋꯥꯈꯜꯂꯣꯟꯁꯤꯡ ꯑꯁꯤ ꯍꯣꯏ ꯃꯈꯣꯏꯅ ꯑꯉꯥꯡ ꯍꯥꯏꯕꯁꯤ ꯃꯈꯣꯏꯅ ꯇꯥꯕꯗꯒꯤꯗꯤ ꯎꯔꯤꯕꯁꯤꯅ ꯍꯦꯟꯅ ꯑꯩꯈꯣꯏꯒꯤ ꯃꯇꯧ ꯇꯝꯃꯤ ꯍꯥꯏꯕꯁꯤ ꯑꯈꯪ ꯑꯍꯩꯁꯤꯡꯅ ꯂꯣꯏ ꯊꯝꯕꯤꯔꯕ ꯉꯥꯛꯇꯅꯤ ꯑꯗꯨꯅ ꯁꯣꯏꯕꯕꯁꯤ ꯏꯃꯥ ꯃꯄꯥꯅ ꯁꯣꯏꯕꯁꯤ ꯀꯔꯤꯅꯣꯕꯗ ꯑꯉꯥꯡ ꯁꯤꯡ ꯑꯁꯤ ꯊꯦꯝꯕ ꯃꯇꯝꯗ ꯃꯈꯣꯏꯅ ꯋꯥꯗꯅꯕ ꯑꯃꯁꯨꯡ ꯊꯕꯛ ꯀꯣꯝꯊꯣꯛꯄ ꯌꯥꯅꯅꯕ ꯍꯥꯏꯕꯗꯤ ꯃꯇꯝ ꯑꯃꯗ ꯑꯩꯈꯣꯏ ꯑꯩꯈꯣꯏꯒꯤ ꯏꯃꯥꯅ ꯑꯩꯈꯣꯏ ꯌꯣꯛꯄꯤꯔꯛꯄ ꯑꯩꯈꯣꯏ ꯆꯥꯎꯅꯕ ꯁꯦꯟꯅꯕꯤꯔꯛꯄ ꯃꯇꯝꯗ ꯋꯥꯈꯤꯕ ꯊꯥꯗꯈꯤꯕ ꯑꯋꯥꯕ ꯀꯌꯥ ꯊꯦꯡꯅꯈꯤꯕꯁꯤ ꯍꯧꯖꯤꯛꯀꯥꯟꯒꯤ ꯇꯁꯦꯡꯅ ꯃꯁꯤ ꯍꯥꯏ ꯍꯥꯏꯗꯨꯅꯁꯨ ꯃꯈꯣꯏꯕꯨ ꯑꯗꯨ ꯗꯥ ꯍꯥꯏꯕꯗꯤ ꯅꯠꯇꯦ ꯊꯕꯛ ꯆꯤꯟꯅꯔꯛꯄ ꯃꯁꯥ ꯃꯁꯥꯒꯤ ꯁꯤꯟꯊꯥ ꯄꯥꯡꯂꯛꯄ ꯃꯇꯝꯗ ꯑꯁꯤꯤꯟꯕ ꯀꯌꯥ ꯑꯃ ꯋꯥꯔꯛꯄ ꯀꯌꯥ ꯑꯃ ꯇꯁꯦꯡꯅ ꯃꯁꯤꯒꯤ ꯃꯇꯥꯡꯗ ꯍꯩꯇꯕꯁꯨ ꯌꯥꯎꯔꯤꯕꯅꯤ ꯑꯃꯗꯤ ꯃꯣꯕꯥꯏꯜ ꯐꯣꯟꯒꯤ ꯃꯇꯝꯁꯤꯗ ꯍꯧꯖꯤꯛꯀꯥꯟꯗꯤ ꯂ ꯀꯣꯝꯊꯣꯛꯅꯔꯦ ꯇꯔꯦꯠꯀꯨ ꯃꯔꯣꯛ ꯑꯗꯨꯅ ꯑꯉꯥꯡꯁꯤꯡ ꯑꯁꯤꯕꯨ ꯃꯈꯣꯏꯅ ꯁꯨꯃꯥꯏꯅ ꯐꯣꯟ ꯑꯃ ꯄꯤꯁꯜꯂꯒ ꯚꯤꯗꯤꯑꯣ ꯌꯦꯡꯍꯟꯗꯅ ꯈꯣꯠꯇꯅ ꯁꯨꯃꯥꯏꯅ ꯇꯧꯕꯗꯗꯒꯤ ꯑꯉꯥꯡꯁꯤꯡ ꯑꯁꯤꯒꯤ ꯋꯥꯈꯜꯗ ꯅꯧꯔꯤꯕ ꯕ꯭ꯔꯦꯟꯗ ꯁꯨꯈꯤꯗꯨꯅ ꯆꯥꯎꯔꯛꯂꯕ ꯃꯇꯝꯗꯁꯨ ꯑꯗꯨꯃꯥꯏꯅ ꯂꯩꯕꯅꯤ ꯑꯗꯨꯒ ꯑꯅꯤꯁꯨꯕ ꯃꯔꯝꯗ ꯑꯉꯥꯡꯁꯤꯡ ꯑꯁꯤ ꯍꯧꯖꯤꯛꯀꯥꯟꯁꯤ ꯅꯨꯡꯉꯥꯏꯕ ꯌꯥꯝꯅ ꯄꯥꯝꯃꯤ ꯌꯨꯝꯒꯤ ꯊꯕꯛ ꯏꯪꯈꯥꯡ ꯃꯇꯦꯡ ꯄꯥꯡꯒꯅꯤ ꯍꯥꯏꯕ ꯈꯪꯗꯦ ꯑꯃꯗꯤ ꯏꯃꯥ ꯏꯄꯥꯅ ꯑꯩꯈꯣꯏꯒꯤꯗꯃꯛꯇ ꯋꯥꯕꯤꯔꯤꯁꯤ ꯁꯤꯅꯤꯀꯣ ꯍꯥꯏꯕꯁꯤ ꯈꯟꯕꯁꯨ ꯈꯔ ꯉꯝꯗꯦ ꯃꯈꯣꯏꯅ ꯎꯔꯤꯕꯁꯤ ꯐꯣꯟꯗ ꯎꯔꯤꯕ ꯁꯤ ꯅꯤꯉꯣꯟꯜꯒꯤ ꯆꯥꯕ ꯊꯛꯄꯒꯤ ꯀꯣꯏꯕ ꯂꯥꯡꯕꯒꯤ ꯅꯤꯁꯥ ꯄꯁꯥ ꯆꯥꯕꯒꯤ ꯐꯖꯕ ꯐꯤꯔꯣꯜ ꯁꯦꯠꯄꯒꯤ ꯁꯤꯒꯨꯝꯕ ꯉꯥꯛꯇ ꯑꯣꯏꯅ ꯎꯏ ꯃꯈꯣꯏ ꯑꯐꯕ ꯑꯝꯇ ꯎꯗꯦ ꯍꯥꯏꯇꯥꯔꯦ ꯃꯔꯨꯞ ꯂꯣꯏꯅꯃꯛꯀꯤ ꯅꯠꯇꯦ ꯑꯗꯨꯕꯨ ꯑꯌꯥꯝꯕꯅ ꯁꯨꯃꯥꯏꯅ ꯇꯧꯔꯛꯄꯁꯤꯅ ꯇꯨꯡꯒꯤ ꯃꯤꯔꯣꯜꯁꯤꯡ ꯑꯁꯤ ꯀꯗꯥꯏ ꯐꯥꯎꯕ ꯀꯗꯥꯏ ꯐꯥꯎꯕ ꯁꯨꯃꯥꯏꯅ ꯍꯥꯏꯗꯤ ꯃꯁꯤꯁꯤꯅ ꯄꯥꯝꯕ ꯌꯥꯗꯧꯔꯤꯕ꯭ꯔꯥ ꯍꯥꯏꯕ ꯋꯥꯍꯪꯁꯤ ꯂꯥꯛꯀ ꯕ ꯅꯠꯇꯦ ꯊꯕꯛ ꯐꯪꯕ ꯐꯪꯗꯕꯅ ꯅꯥꯊꯩꯔꯒ ꯑꯩꯈꯣꯏ ꯂꯣꯏꯅꯃꯛꯅ ꯀꯅꯥ ꯀꯔꯤꯒꯨꯝꯕ ꯊꯕꯛ ꯁꯤꯟ ꯊꯥ ꯑꯃ ꯄꯥꯡꯕ ꯃꯇꯝꯗ ꯃꯗꯨ ꯃꯗꯨ ꯄꯨꯛꯅꯤꯡ ꯆꯪꯅ ꯄꯥꯡ ꯇꯥꯔꯒꯗꯤ ꯑꯐꯕꯗ ꯑꯣꯟꯊꯣꯛ ꯇꯥꯔꯒꯗꯤ ꯃꯗꯨ ꯁꯃꯥꯖꯄꯨ ꯁꯦꯕꯥ ꯇꯧꯕ ꯑꯩꯈꯣꯏ ꯃꯇꯤꯛ ꯆꯥꯕ ꯍꯥꯏꯕꯁꯤ ꯑꯣꯏꯗꯣꯏꯅꯤ ꯁꯤꯒꯤ ꯃꯇꯥꯡꯗꯅꯤ ꯑꯩꯅ ꯍꯪꯖꯅꯤꯡꯉꯁꯤ ꯑꯗꯨꯒ ꯃꯔꯨꯞꯇ ꯑꯩꯅꯁꯨ ꯋꯥꯍꯪ ꯑꯃꯗꯤ ꯍꯥꯏꯕꯗꯤ ꯃꯔ ꯑ ꯁꯨꯝ ꯈꯟꯅꯍꯅꯤꯡꯕ ꯀꯩꯅꯣꯝꯗꯤ ꯍꯪꯅꯤꯡ ꯍꯥꯏꯅꯤꯡꯉꯤ ꯃꯗꯨꯗꯤ ꯑꯩꯈꯣꯏꯒꯤ ꯃꯔꯨꯞꯍꯣꯏꯒꯤ ꯂꯩꯀꯥꯏꯗ ꯁꯣꯏꯗꯅ ꯂꯩꯔꯝꯒꯅꯤ ꯑꯉꯥꯡꯁꯤꯡ ꯑꯁꯤ ꯁꯨꯃꯥꯏꯅꯒ ꯍꯥꯏꯅꯕ ꯇꯥꯔꯝꯃꯒꯅꯤ ꯑꯦ ꯌꯥꯝꯅ ꯄꯤꯛꯏꯉꯩ ꯃꯇꯝꯗꯗꯤ ꯂꯥꯏꯔꯤꯛ ꯌꯥꯝ ꯐꯒꯅꯤ ꯑꯗꯣ ꯍꯧꯖꯤꯛꯇꯤ ꯆꯥꯎꯔꯛꯑꯕꯅꯤ ꯉꯥꯎꯁꯟꯅꯈ꯭ꯔꯤꯅꯤ ꯃꯃꯥꯟꯅꯕ ꯐꯠꯇꯕ ꯇꯤꯟꯅꯕꯒꯤꯔꯥ ꯅꯠꯇ꯭ꯔ ꯀꯩꯒꯤꯅꯣ ꯋꯥꯍꯪꯗꯤ ꯑꯗꯨꯣ ꯍꯪꯖꯕ ꯑꯗꯣ ꯃꯔꯨꯞꯀꯤ ꯃꯣꯠꯇꯗꯤ ꯃꯁꯤ ꯀꯔꯤ ꯀꯔꯤ ꯑꯣꯏꯔꯝꯕ ꯌꯥꯏ ꯑꯃꯗꯤ ꯃꯔꯨꯞꯅ ꯊꯦꯡꯅꯕꯤꯈ꯭ꯔꯕ ꯌꯥꯎꯔꯕ꯭ꯔꯥ ꯁꯤꯒꯤ ꯃꯇꯥꯡꯗ ꯇꯦꯟꯇꯛꯅ ꯊꯝꯕꯤꯌꯨꯅꯤ
ꯃꯥꯅꯦ ꯃꯔꯨꯞ ꯃꯔꯨꯞꯅꯁꯨ ꯐꯖ ꯐꯖꯨꯔꯕ ꯋꯥꯐꯝ ꯀꯌꯥ ꯊꯝꯕꯤꯈ꯭ꯔꯦ ꯑꯗꯨꯒ ꯃꯔꯨꯞꯅ ꯍꯥꯏꯕꯤꯔꯤꯕ ꯋꯥꯐꯝꯗꯣ ꯏꯊꯦꯟꯇꯪ ꯊꯝꯖꯒꯦ ꯉꯁꯤ ꯃꯔꯨꯞ ꯃꯍꯥꯛꯀ ꯂꯣꯏꯅꯔꯤꯕ ꯃꯔꯨꯞ ꯃꯄꯥꯡꯗꯨꯗꯒꯤ ꯑꯣꯏꯍꯜꯂꯛꯄꯁꯨ ꯌꯥꯏ ꯑꯗꯨꯕꯨ ꯑꯌꯥꯝꯕꯗꯤ ꯃꯥꯅ ꯁꯤꯖꯤꯟꯅꯔꯤꯕ ꯃꯣꯕꯥꯏꯜ ꯐꯣꯟꯗꯨꯗꯒꯤꯅꯤ ꯍꯥꯏꯅ ꯂꯥꯛꯆꯒꯦ ꯍꯧꯖꯤꯛꯇꯤ ꯃꯔꯨꯞ ꯃꯣꯕꯥꯏꯜ ꯐꯣꯟꯗ ꯊꯣꯛꯂꯛꯂꯤꯕ ꯌꯨꯇ꯭ꯌꯨꯨꯞꯇ ꯎꯔꯤꯕ ꯆꯠꯅꯔꯤꯕ ꯆꯠꯅ ꯄꯊꯥꯛ ꯃꯌꯥꯝꯁꯤꯅ ꯎꯔꯨꯔꯒ ꯑꯉꯥꯡꯗꯨꯅ ꯑꯉꯥꯡ ꯍꯥꯏꯕꯁꯤꯗꯤ ꯇꯝꯈꯠꯂꯛꯂꯤꯕ ꯃꯈꯣꯏꯗꯤ ꯃꯣꯏꯅ ꯍꯦꯛ ꯎꯔꯤꯕ ꯃꯣꯏꯅ ꯍꯦꯛ ꯇꯥꯔꯤꯕ ꯑꯗꯨ ꯇꯝꯁꯤꯟꯒꯗꯕꯅꯤ ꯑꯗꯨꯒꯤ ꯃꯇꯨꯡ ꯏꯟꯅ ꯃꯣꯏꯅ ꯎꯠꯊꯣꯔꯛꯀꯗꯕꯅꯤ ꯍꯥꯏꯖꯒꯦ ꯑꯗꯨꯅ ꯃꯔꯝ ꯑꯣꯏꯔꯒ ꯃꯈꯣꯏꯅ ꯎꯔꯤꯕ ꯃꯣꯕꯥꯏꯜ ꯐꯣꯟꯗ ꯎꯔꯤꯕꯁꯤꯡ ꯑꯗꯨꯅ ꯑꯐꯕ ꯉꯥꯛꯇ ꯎꯕ ꯑꯣꯏꯔꯒꯗꯤ ꯐꯕ ꯐꯠꯇꯕ ꯍꯥꯏꯗꯤ ꯋꯥꯈꯜ ꯂꯥꯟꯅ ꯆꯠꯀꯗꯕ ꯑꯗꯒꯤ ꯐꯖꯗꯕ ꯋꯥꯉꯥꯡ ꯁꯉꯥꯡ ꯉꯥꯡꯅꯕ ꯁꯤꯒꯨꯝꯕꯁꯤ ꯉꯥꯛꯇ ꯎꯕꯅꯤꯅ ꯅꯞꯆꯠ ꯁꯥꯖꯠꯇꯁꯨ ꯑꯍꯣꯡꯕ ꯀꯌꯥ ꯂꯥꯛꯂꯤꯕꯅꯤ ꯃꯔꯨꯞ ꯑꯗꯨꯒ ꯍꯥꯟꯅ ꯐꯔꯝꯕ ꯑꯉꯥꯡ ꯐꯔꯛꯇ꯭ꯔꯤꯕꯁꯤꯒꯤ ꯃꯔꯝꯁꯤꯅ ꯑꯩꯈꯣꯏꯒꯤ ꯃꯣꯕꯥꯏꯜ ꯐꯣꯟ ꯁꯤꯖꯤꯟꯅꯔꯛꯄ ꯃꯇꯝꯗ ꯃꯣꯕꯥꯏꯜ ꯐꯣꯟꯁꯤꯅ ꯍꯦꯟꯅ ꯅꯨꯡꯉꯥꯏꯈꯤꯕ ꯃꯣꯕꯥꯏꯜ ꯐꯣꯟꯁꯤꯗ ꯍꯦꯟꯅ ꯆꯨꯔꯒ ꯂꯩꯈꯤꯕ ꯂꯥꯏꯔꯤꯛ ꯄꯥꯕꯗꯨꯗꯒꯤꯕꯨꯗꯤ ꯍꯦꯟꯅ ꯃꯣꯕꯥꯏꯜ ꯐꯣꯟꯁꯤꯅ ꯍꯦꯟꯅ ꯆꯨꯔꯛꯄ ꯃꯁꯤ ꯃꯃꯥ ꯃꯄꯥ ꯑꯣꯏꯕꯁꯤꯡꯅꯁꯨ ꯈꯤꯇꯪ ꯃꯤꯠꯌꯦꯡ ꯆꯪꯕꯤꯔꯒꯗꯤ ꯈꯔ ꯃꯈꯩꯗꯤ ꯃꯁꯤ ꯅꯥꯊꯩꯕ ꯉꯝꯒꯅꯤ ꯀꯜꯍꯧꯕ ꯉꯝꯒꯅꯤ ꯍꯥꯏꯗꯅ ꯊꯝꯖꯒꯦ ꯃꯔꯨꯞ ꯎꯀꯣ
ꯌꯥꯝꯅ ꯆꯨꯝꯃꯤ ꯃ ꯑꯃ ꯊꯝꯕꯤꯔꯤꯁꯤ ꯍꯥꯏꯕꯗꯤ ꯑꯩꯈꯣꯏ ꯑꯩꯈꯣꯏꯅ ꯃꯥ ꯅꯨꯄꯥ ꯑꯣꯏꯕꯁꯤꯡꯇ ꯅꯠꯇꯅ ꯃꯁꯥ ꯃꯁꯥꯒꯤꯗꯁꯨ ꯃꯈꯥ ꯌꯥꯝ ꯄꯣꯜꯂꯦ ꯍꯥꯏꯕꯁꯤꯅꯤ ꯃꯔꯝꯅ ꯍꯥꯏꯕꯤꯅꯤꯡꯉꯁꯤ ꯌꯥꯝ ꯅꯨꯡꯉꯥꯏ ꯃꯔꯨꯞꯀ ꯁꯨꯃꯥꯏꯅ ꯋꯥꯔꯤ ꯋꯥꯋꯇꯥꯏ ꯇꯧꯗꯨꯅ ꯑꯩꯈꯣꯏꯒꯤ ꯁꯤꯔꯕ ꯃꯇꯝꯁꯤꯗ ꯍꯔꯥꯎ ꯍꯔꯥꯎꯅ ꯁꯨꯃꯥꯏꯅ ꯌꯥꯕꯤꯔꯛꯄꯁꯤ ꯌꯥꯝ ꯅꯨꯡꯉꯥꯏ ꯃꯇꯨꯡ ꯇꯥꯔꯛꯄꯗꯁꯨ ꯃꯔꯨꯞꯀ ꯋꯥꯔꯤ ꯋꯥꯇꯥꯏ ꯀꯌꯥ ꯑꯃ ꯁꯥꯟꯅꯈꯤꯁꯤ ꯐꯔꯦ ꯃꯔꯨꯞ ꯑꯗꯨ ꯂꯣꯏꯔꯛꯄꯗ ꯃꯔꯨꯞꯇꯁꯨ ꯑꯩꯅ ꯀꯔꯤꯒꯨꯝꯕ ꯑꯃꯇꯪꯗꯤ ꯍꯥꯏꯖꯒꯦ ꯃꯔꯨꯞꯁꯤꯅ ꯀꯔꯤꯒꯨꯝꯕ ꯍꯌꯦꯡ ꯃꯃꯥ ꯃꯄꯥꯕꯗꯨ ꯑꯣꯏꯔꯛꯄ ꯇꯥꯔꯒꯗꯤ ꯉꯁꯥꯏ ꯑꯩꯈꯣꯏꯅ ꯊꯝꯕꯤꯈꯤꯕ ꯃꯌꯥꯝꯗꯨꯗꯒꯤ ꯃꯔꯨꯞꯅ ꯌꯥꯝꯅ ꯐꯅ ꯃꯄꯨꯡ ꯐꯥꯅ ꯑꯉꯥꯡ ꯁꯦꯝꯕ ꯑꯣꯏ ꯉꯝꯒꯅꯤ ꯍꯥꯏꯕꯒꯤ ꯋꯥꯈꯜꯁꯨ ꯂꯩꯖꯩ ꯒ꯭ꯌꯥꯟ ꯇꯥꯕ ꯃꯃꯥ ꯃꯄꯥ ꯍꯥꯏꯕꯁꯤ ꯌꯥꯝꯅ ꯇꯥꯡꯉꯦ ꯍꯧꯖꯤꯛ ꯃꯇꯝꯗ ꯐꯔꯦ ꯃꯔꯨꯞ ꯃꯇꯨꯡꯗꯁꯨ ꯁꯤꯒꯨꯝꯕ ꯋꯥꯔꯤ ꯑꯐ ꯑꯐꯕ ꯅꯨꯡꯉꯥꯏ ꯅꯨꯡꯉꯥꯏꯕ ꯀꯌꯥ ꯑꯃ ꯇꯧꯁꯤ ꯃꯁꯤꯗꯤ ꯃꯇꯥꯡꯁꯤꯗ ꯑꯩ ꯊꯝꯖꯔꯒꯦꯀꯣ ꯃꯔꯨꯞ
ꯑꯩꯅ